ꯑꯥ ꯆꯥꯛ ꯆꯥꯔꯕ꯭ꯔꯣ
ꯆꯥꯗ꯭ꯔꯤꯍꯦ ꯑꯩ ꯑꯩ ꯑꯩ ꯑꯗꯨꯗꯤ ꯑꯣ ꯃꯅꯤꯄꯨꯔꯤ ꯍꯩꯇꯦꯀꯣ
ꯑꯣ ꯃꯅꯤꯄꯨꯔꯤꯗꯤ ꯑꯩꯁꯨ ꯍꯩꯇꯦꯗ ꯑꯩꯁꯨ ꯉꯥꯡꯗꯕ ꯀꯨꯏꯗ꯭ꯔꯤ ꯏꯁ
ꯑꯣ ꯑꯩꯗꯤ ꯌꯥꯝ ꯍꯩꯇꯕꯒꯤ ꯗꯨꯝ ꯅꯪꯉ ꯑ ꯇꯣꯄꯤꯛꯇꯣ ꯑꯗꯨꯝ ꯄꯣꯔꯑꯣ ꯑꯩ ꯑꯩ ꯍꯩꯇ꯭ꯔꯁꯨ ꯅꯪꯅ ꯑꯗꯨꯝ ꯀꯣꯕꯥꯔ ꯇꯧꯀꯣ
ꯑꯩꯗꯤ ꯑꯩꯗꯤ ꯑ ꯀꯃꯥꯏꯅ ꯉꯥꯡꯒꯗꯕꯗꯣ ꯑꯗꯨꯁꯨ ꯈꯪꯗꯦ ꯑꯁꯤꯅ ꯑ ꯁꯦꯀꯦꯟ ꯇꯥꯏꯝꯅꯦ
ꯑꯣ ꯇꯧꯕ꯭ꯔꯥ
ꯑꯣ ꯑꯩꯗꯤ ꯑꯅꯤꯔꯛ ꯈꯛꯇꯪ ꯉꯥꯏꯔꯤ
ꯑꯣ ꯃꯤꯡ ꯃꯤꯡ ꯃꯤꯡ ꯒꯣ ꯒꯨꯝꯕ ꯃꯐꯝꯒꯤ ꯃꯤꯡꯒꯨꯝꯕ ꯑꯗꯣ ꯍꯥꯏꯒꯅꯨ ꯍꯥꯏꯕꯅꯦ ꯑꯗꯨꯗꯤ ꯈꯪꯕ꯭ꯔꯥ
ꯑꯗꯨꯃꯨꯛ ꯑ ꯑꯗꯨꯃꯛꯇꯤ ꯈꯪꯉꯦ ꯍꯣꯏ ꯈꯨꯟꯒ ꯂꯩꯐꯝꯗꯨꯒ ꯑꯗꯨ ꯈꯛꯇꯪꯗꯤ ꯉꯥꯡꯕꯤꯒꯅꯨ ꯍꯥꯏꯕꯒꯨꯝ ꯇꯧꯋꯦ ꯑꯗꯨ ꯑꯥꯝ ꯆꯤꯆꯦꯗꯤ ꯀꯔꯤ ꯃꯊꯦꯜ ꯇꯧꯔꯦ
ꯀꯩꯅꯣ ꯀꯔꯤ ꯃꯊꯦꯜꯗꯤ ꯀꯅꯣ ꯍ ꯍ ꯍ
ꯀꯔꯤꯃꯊꯦꯜ ꯍꯥꯏꯗꯤ ꯏꯟꯁꯥꯡ ꯏꯟꯁꯥꯡ
ꯑꯣ ꯑꯩꯈꯣꯏꯗꯤ ꯍꯧꯗ꯭ꯔꯤꯌꯦ
ꯑꯣ ꯑꯣ ꯑꯣ ꯀꯔꯤ ꯃꯊꯦꯜ ꯑꯣꯏꯅ ꯇꯧꯒꯦ ꯈꯟꯕ꯭ꯔꯥ ꯌꯦꯟꯁꯔꯥ ꯅꯠꯇ꯭ꯔꯒ
ꯈꯪꯗꯦ ꯑꯩꯈꯣꯏ ꯑꯥ ꯃꯁꯔꯨꯝꯒꯨꯝꯕ ꯊꯣꯡꯂꯕ ꯃꯥꯂꯦ ꯉꯁꯤ
ꯑꯁ ꯃꯁꯔꯨꯝꯗꯤ ꯇꯥꯡꯔꯝꯅꯤꯀꯣ
ꯑꯥ ꯈꯪꯗꯦ ꯑꯩ ꯑꯩꯁꯨ ꯀꯌꯥ ꯄꯤꯕ꯭ꯔꯥ ꯑꯗꯨꯝ ꯗꯦꯜꯂꯤꯗ ꯎꯝ ꯃꯣꯏꯅ ꯊꯥꯒꯠꯄꯒꯤꯀꯣ
ꯎꯝ ꯎꯝ
ꯑꯩꯁꯨ ꯀꯌꯥ ꯄꯤꯕ꯭ꯔꯥ ꯈꯪ ꯑꯥ ꯈꯪꯗꯦ ꯍꯥ ꯅꯣꯏꯗꯤ ꯀꯌꯥ ꯑꯥ ꯀꯔꯤ ꯏꯟꯁꯥꯡꯅꯣ
ꯑꯩꯈꯣꯏ ꯉꯁꯤꯗꯤ ꯆꯥꯛ ꯑꯦꯟꯁꯥꯡ ꯊꯣꯡꯅꯤꯡꯉꯥꯏ ꯂꯩꯇꯗꯅ ꯃꯦꯒꯤ ꯑꯣꯏꯅ ꯅ ꯇꯧꯔꯦ
ꯑꯩꯌꯥ ꯇꯧꯒꯅꯨꯗ ꯍꯛꯆꯥꯡ ꯐꯕ ꯁꯤꯡꯗꯣ ꯆꯥꯑꯣ ꯐꯥꯒ ꯐꯥꯅꯤꯡꯉꯥꯏꯁꯤꯡꯗꯨ
ꯑꯁ ꯏꯟꯁꯥꯥꯡ ꯅꯥꯄꯤꯁꯨ ꯑꯁ ꯌꯥꯃꯟꯗꯅ ꯅꯨꯡꯉꯥꯏꯇ꯭ꯔꯦꯅꯦ ꯈꯅꯥꯎꯁꯦ ꯁꯥꯎꯒꯗꯧꯔꯦꯅꯦ
ꯑꯥ ꯑꯐꯕ ꯈꯇꯪ ꯄꯤꯖꯅꯤꯡꯉꯥꯢ ꯏꯟꯁꯥꯡ ꯅꯥꯄꯤ ꯈꯛꯇꯪ ꯄꯤꯖꯕꯗꯨꯗ ꯑꯁ ꯈꯟꯅꯥꯎꯁꯦ ꯌꯥꯗ꯭ꯔꯦ ꯑꯗꯨꯒꯤ ꯉꯁꯤꯗꯤ ꯃꯦꯒꯤ ꯑꯣꯏꯅ ꯇꯧꯔꯦ
ꯅꯪꯒꯤ ꯃꯅꯤꯄꯨꯔꯤꯗꯣ ꯂꯕꯦꯜ ꯑꯃ ꯗꯅꯤ ꯑꯩ ꯒ꯭ꯌꯥꯟ ꯇꯥꯕ ꯉꯝꯂꯔꯣꯏ ꯀꯩꯅꯣ ꯈꯠꯅꯍꯧꯔꯥ ꯑꯩ ꯑꯩ ꯒ꯭ꯌꯥꯟ ꯇꯥꯗꯦ ꯑꯗꯨ ꯀꯝꯕꯗ
ꯑꯗꯨ ꯊꯔꯣꯠ ꯊꯔꯣꯠ
ꯑꯣ ꯑꯣ ꯑꯣ ꯈꯠꯅꯥꯎ ꯍꯥꯏꯕ ꯑꯗꯣ
ꯑꯁ ꯑꯩꯁꯦ ꯌꯥꯝ ꯍꯥꯏꯇꯦꯗ
ꯑꯗꯨꯁꯨ ꯅꯪꯅ ꯑꯗꯨꯁꯨ ꯅꯠꯇꯦ ꯑꯩꯗꯤ ꯀꯩꯅꯣ ꯑꯗꯨꯝ ꯒ꯭ꯌꯥꯟ ꯇꯥꯔꯗꯤ ꯌꯥꯔꯦ ꯍꯥꯏꯕꯥꯎ ꯇꯧ ꯑꯧ ꯑ ꯇꯧꯕ ꯃꯤꯅꯦ ꯑꯩꯗꯤ ꯁꯨꯈꯤ ꯍꯩꯗꯦ
ꯑꯣ ꯑꯁ ꯃꯤ ꯂꯣꯏꯅ ꯍꯩꯇꯕꯅꯤꯗ ꯑꯗꯨꯝ ꯉꯥꯡꯉꯒ ꯑꯗꯨꯝ ꯈꯪꯕ ꯋꯥꯅꯤꯗ ꯑꯩꯁꯨ ꯌꯥꯝ ꯍꯩꯇꯦ ꯑꯗꯨ ꯑꯣꯏꯔꯁꯨ ꯑꯥ ꯈꯪꯗꯦꯗ ꯑꯩꯁꯨ ꯌꯥꯝ ꯃꯔꯨ ꯑꯣꯏꯕꯗꯤ ꯈꯪꯗꯦꯗ ꯃꯆꯥ ꯃꯆꯥ ꯈꯛꯇꯪꯅꯤ ꯑꯥ ꯈꯡꯗ꯭ꯔꯦ ꯈꯡꯗ꯭ꯔꯦ ꯎꯝ ꯀꯔꯤ ꯇꯧꯔꯤꯒꯦ ꯍꯧꯖꯤꯛꯄꯨꯗꯤ
ꯑꯁꯤꯗꯤ ꯑꯗꯨꯝ ꯀꯔꯤꯁꯨ ꯇꯧꯗꯦꯗ ꯋꯥꯀꯤꯡ ꯆꯠꯂꯒ ꯂꯩꯕꯅꯦ
ꯑꯣ ꯑꯣ ꯅꯣꯏꯗꯗꯤ ꯉꯥꯜꯂꯝꯕ꯭ꯔꯥ ꯑꯦ ꯃꯝꯈ꯭ꯔꯕ ꯀꯃꯥꯏ ꯇꯧꯒꯦ
ꯑꯥ ꯃꯝꯗ꯭ꯔꯤꯌꯦ
ꯑꯣ ꯑꯣ ꯅꯨꯡꯁꯥ ꯊꯣꯛꯏꯀꯣ
ꯑꯣ ꯅꯨꯡꯁꯥ ꯊꯣꯛꯇꯦ ꯑꯗꯨꯝ ꯋꯦꯗꯔꯗꯤ ꯐꯌꯦ ꯅꯣꯏ ꯅꯣꯏꯗꯗꯤ ꯅꯨꯡꯁꯥ ꯊꯣꯛꯄ꯭ꯔꯥ
ꯑꯈꯣꯏꯔꯣꯝꯗ ꯍꯣꯏ ꯉꯁꯤꯁꯦ ꯑꯗꯨꯝ ꯊꯣꯛꯑꯦ ꯑꯗꯨ ꯑꯣꯏꯁꯨ ꯎꯝ ꯉꯁꯤꯁꯨ ꯅꯣꯡ ꯐꯖꯅ ꯆꯨꯋꯦ ꯑꯈꯣꯏꯔꯣꯝꯗ
ꯑꯣ ꯑꯩꯈꯣꯏ ꯑ ꯅꯟ ꯅꯟꯗꯗꯤꯀꯣ ꯑꯗꯨꯝ ꯈꯔꯗꯤ ꯊꯣꯛꯑꯦꯕ ꯍꯧꯖꯤꯛꯇꯤ ꯋꯦꯗꯔ ꯑꯗꯨꯝ ꯅꯨꯡꯉꯥꯏꯌꯦ
ꯑꯧ ꯑꯧ ꯅꯣꯏ ꯋꯦꯗꯔꯁꯤꯗꯤ ꯄꯥꯝꯃꯨꯋꯦ ꯍꯦ ꯑꯩꯈꯣꯏꯔꯣꯝꯗꯒ ꯑꯣꯏꯔꯝꯃꯗꯤ ꯐꯒꯗꯕ
ꯑꯩ ꯈꯪꯗꯦꯗ ꯑꯈꯣꯏꯗꯤ ꯁꯥꯕꯒꯤꯀꯣ ꯑꯩꯈꯣꯏ ꯑꯝ ꯅꯣꯡ ꯆꯨꯕꯕꯨ ꯄꯥꯝꯃꯦꯕ
ꯎꯝ ꯑꯦ ꯁꯥꯕꯒꯤ ꯀꯃꯥꯏꯅ ꯁꯥꯕꯁꯦ ꯍꯦꯟꯒꯠꯄ꯭ꯔꯥ ꯀꯃꯥꯏ ꯇꯧꯒꯦ
ꯈꯨꯝꯃꯦ ꯑ ꯁꯥꯗꯤ ꯁꯥꯌꯦ ꯍꯣꯢ ꯑꯗꯨꯝ ꯑꯣ ꯊꯥꯔꯇꯤ ꯁꯤꯛꯁ ꯇꯨ ꯊ ꯑ ꯐꯣꯔꯇꯤ ꯑꯗꯨꯝ ꯐꯣꯔꯇꯤ ꯍꯦꯜꯂꯒ ꯀꯥꯕ ꯃꯇꯝꯁꯨ ꯂꯩꯌꯦ
ꯑꯁ ꯑꯗꯨ ꯑꯣꯏꯔꯗꯤ ꯅꯪ ꯐꯖꯅ ꯋꯥꯔꯝꯃꯅꯤꯀꯣ
ꯍꯣꯏ ꯑꯩ ꯋꯥꯏ ꯁꯥꯕ ꯃꯐꯝꯗꯗꯤ ꯑꯩ ꯑꯩꯁꯣ ꯌꯥꯗꯕ ꯃꯤ ꯈ ꯃꯤ ꯑꯃꯅꯤꯕ ꯃꯥꯅꯦꯕ ꯑꯗꯨꯁꯨ ꯌꯥ ꯐꯠꯇꯕꯒꯤ ꯑꯗꯨꯝ ꯂꯥꯢꯕꯅꯦ
ꯎꯝ ꯍꯣꯏꯗ ꯍꯣꯏꯗ ꯃꯇꯝ ꯈꯔꯗꯪꯅꯤ
ꯇꯟꯕꯅꯦ
ꯈꯔꯗꯪꯅꯤꯗ
ꯋꯥꯅꯁꯨ ꯋꯥꯅ ꯑꯗꯨꯝ ꯈꯔ ꯂꯩꯔꯒ ꯑꯃꯨꯛ ꯊꯣꯛꯂꯛꯀꯗꯕꯅꯤꯅꯀꯣ ꯎꯝ
ꯉꯁꯤꯗꯤ ꯀꯔꯤ ꯐꯥꯎꯅꯗꯦ
ꯑꯁ ꯉꯁꯤꯕꯨꯗꯤ ꯑꯩꯗꯤ ꯑ ꯉꯁꯤ ꯗꯤ ꯂꯧ ꯆꯠꯂꯦ ꯑꯈꯣꯏꯁꯨ ꯑꯁꯤ ꯂꯥꯛꯄ ꯊꯪꯖ ꯑꯦ ꯊꯪꯖ ꯅꯠꯇ꯭ꯔꯒ ꯏꯔꯥꯏꯁꯦ ꯑꯩꯈꯣꯏ ꯂꯧ ꯎꯟꯁꯦꯔꯥ ꯈꯟꯕ
ꯑꯣ
ꯑꯗꯨꯒꯤ ꯉꯁꯤ ꯈꯔꯕꯨꯗꯤ ꯆꯠꯂꯦ ꯍꯌꯦꯡ ꯈꯪꯗꯦ ꯀꯃꯥꯏ ꯇꯧꯒꯦꯔꯥ ꯆꯠꯀꯗ꯭ꯔꯥ ꯆꯠꯂꯣꯏꯗ꯭ꯔꯣ ꯑꯗꯨꯃꯛꯇꯤ ꯈꯪꯗꯦꯗ ꯁꯤꯗꯩꯗꯤ ꯀꯔꯤ ꯊꯕꯛ ꯄꯥꯏꯔꯤꯒꯦ ꯌꯥꯝ ꯑꯆꯧꯕ ꯃꯥꯜꯂꯦꯀꯣ
ꯅꯠꯇꯦꯍꯦ ꯑꯁꯤꯗ ꯑꯗꯨꯝ ꯑꯗꯨꯒꯨꯝꯕ ꯍꯥꯏꯒꯅꯨ ꯍꯥꯏꯌꯦ
ꯑꯣ ꯑꯣ ꯑꯗꯨꯒꯨꯝꯕꯗꯣ ꯍꯥꯏꯒꯅꯨ ꯍꯥꯏꯕ꯭ꯔꯥ
ꯍꯣꯏ ꯑꯣ ꯍꯥꯏꯕ ꯃꯥꯜꯂꯦ ꯑꯗꯨꯒꯤ ꯑꯩ ꯀꯣꯜ ꯇꯧꯕ ꯃꯤꯁꯤꯡꯗꯣ ꯑꯗꯨ ꯒꯨꯝꯕ ꯍꯥꯏꯗ ꯅꯨꯡꯉꯥꯏꯕ ꯑꯩꯉꯣꯟꯗꯁꯨ
ꯑꯣ ꯑꯣ ꯑꯁ ꯑꯩꯗꯤ ꯈꯪꯗꯕꯒꯤ ꯍꯪꯕꯅꯤꯀꯣ
ꯑꯣ ꯍꯦ ꯁꯥꯎꯗꯦꯍꯦ ꯑꯩꯁꯨ ꯑꯩꯁꯨ ꯑꯗꯨꯝ ꯇꯧꯕꯅꯦ ꯑꯩꯁꯨ ꯀꯧꯔꯒ ꯑꯗꯨꯝ ꯃꯐꯝꯒꯤ ꯃꯤꯁꯦ ꯃꯐꯝꯒꯤ ꯃꯤꯡꯁꯤꯡꯁꯨ ꯑꯗꯨꯝ ꯍꯥꯏꯕꯒꯤꯀꯣ ꯏꯃꯥꯟꯅꯕꯤꯁꯤꯡꯅ ꯍꯦꯛ ꯇꯧꯕꯅꯨ ꯍꯥꯏꯕ ꯅꯪ ꯈꯨꯄꯥꯛ ꯆꯥꯒꯅꯤ ꯍꯥꯏꯅ ꯑꯗꯨꯝ ꯇꯧꯕꯅꯤ ꯑꯩ ꯑꯩꯉꯣꯟꯗꯁꯨ ꯑꯗꯨꯒꯤ ꯀꯣꯜꯗꯣ ꯑ ꯀꯩꯅꯣ ꯀꯠ ꯇꯧꯕ ꯃꯇꯝꯁꯨ ꯂꯩꯌꯦꯕ ꯑꯩ ꯑꯩꯅ ꯑꯗꯣꯝ ꯇꯥꯎꯕꯒꯤꯔꯥ ꯈꯪꯗꯦ
ꯑꯣ ꯕꯣꯜ ꯉꯁꯤꯒꯤ ꯕꯣꯜꯁꯦ ꯌꯦꯡꯒꯗ꯭ꯔꯥ ꯌꯦꯡꯉꯔꯣꯏꯗ꯭ꯔꯥ
ꯑꯌꯥ ꯌꯦꯡꯒꯅꯤ ꯑꯩ ꯅꯪꯒꯤ ꯀꯅꯒꯤ ꯁꯄꯣꯔꯠ ꯇꯧꯕ꯭ꯔꯥ
ꯑꯩꯗꯤ ꯏꯁꯄꯦꯟ ꯑꯣꯏꯒꯗꯧꯔꯦ ꯉꯁꯤꯕꯨꯗꯤ ꯑ ꯅꯪꯒꯤꯗꯤ
ꯀꯩꯅꯣ ꯑꯩꯒꯤ ꯑꯩꯗꯤ ꯄꯣꯔꯇꯨꯒꯜꯅꯤꯅꯦ ꯄꯔꯇꯨꯒꯜꯅꯤ ꯑꯩꯗꯤ ꯍꯣꯏ
ꯑꯗꯨ ꯑꯣꯏꯗꯤ
ꯑꯗꯦ
ꯑꯁ ꯑꯗꯨꯑꯣꯏꯔꯗꯤ ꯏꯅꯤꯃꯤ ꯇꯥꯔꯦꯅꯦ
ꯍꯧꯖꯤꯛ ꯑꯦꯅꯤꯃꯤ ꯀꯣꯜ ꯇꯧꯕ ꯃꯥꯜꯂꯦ
ꯑꯗꯨ ꯑꯣꯏꯗꯤ ꯄꯣꯔꯇꯨꯒꯜꯁꯦ ꯉꯁꯤꯅ ꯑꯦ ꯍꯣꯔꯦꯟꯅ ꯇꯨꯅꯤꯡꯉꯥꯏ ꯃꯥꯜꯂꯦꯀꯣ
ꯇꯨꯅꯤꯡꯉꯥꯏ ꯍꯥꯏꯕꯤꯗꯤ ꯀꯔꯤꯅꯣ
ꯑꯥ ꯄꯣꯅꯤꯡꯉꯥꯏ ꯃꯥꯜꯂꯦꯕ
ꯑꯩ ꯒꯤꯌꯥꯟ ꯇꯥꯗꯦ ꯅꯪ ꯍꯥꯏꯕ
ꯑꯁ ꯉꯝꯅꯅꯤꯡꯉꯥꯏ ꯃꯥꯜꯂꯦ ꯍꯥꯏꯕꯅꯤꯗ
ꯑꯣ ꯑꯩ ꯉꯝꯃꯁꯨ ꯉꯝꯗ꯭ꯔꯁꯨ ꯑꯩꯗꯤ ꯑꯗꯨꯝ ꯁꯞꯄꯣꯔꯠ ꯇꯧꯒꯅꯤ ꯑꯩꯗꯤ ꯗꯤ ꯀꯩꯅꯣ ꯉꯝꯂꯔꯣꯏ ꯍꯥꯏꯕꯁꯨ ꯑꯗꯨꯝ ꯈꯟꯗꯤ ꯈꯜꯂꯦꯕ ꯏꯁꯄꯦꯟꯒ ꯑꯗꯨꯝ ꯇꯧꯔꯗꯤꯀꯣ
ꯎꯝ ꯎꯝ
ꯏꯁꯄꯦꯟ ꯏꯁꯄꯦꯟꯗꯤ ꯂꯩꯕꯦꯜ ꯑꯃꯗꯅꯦꯕ ꯑꯗꯨ ꯁꯣ ꯑꯩꯗꯤ ꯑꯗꯨꯝ ꯁꯞꯄꯣꯔꯠ ꯇꯧꯒꯅꯤ ꯑꯩꯒꯤ ꯇꯤꯝꯅꯦ ꯕꯤꯒꯤꯅꯤꯡ ꯇꯨꯗꯤꯑꯦꯟ
ꯑꯁ ꯑꯩꯒꯤꯗꯤ ꯇꯤꯝ ꯑꯅꯤꯅꯦ ꯑꯁ ꯄꯥꯝꯕꯣ ꯑꯣꯏꯍꯦ ꯅꯪꯒꯤ ꯄꯨꯄꯤꯗꯨꯗꯤ
ꯒꯣꯗꯣ ꯑꯌꯥ ꯅꯨꯡꯁꯤꯗ꯭ꯔꯣ
ꯑꯁ ꯀꯃꯥꯏꯅ ꯁꯤꯗꯅ ꯑꯗꯨ
ꯑꯌꯥ ꯃꯣꯏꯁꯦ ꯑꯩ ꯑꯗꯨꯒꯤꯅꯤ ꯑꯩꯗꯣ ꯑꯩꯩꯌꯥ ꯁꯥꯎꯅꯤꯡꯕꯗꯣ ꯑꯩ ꯀꯣꯃꯦꯟ ꯀꯣꯃꯦꯟ ꯑꯩꯁꯤꯡꯅꯁꯨ ꯐꯠꯇꯕ ꯏꯟꯁꯇꯥ ꯏꯟꯁꯇꯥꯗꯁꯨ ꯐꯠꯇꯕꯁꯤꯡꯗꯣ ꯑꯩ ꯑꯗꯨꯝ ꯏꯔꯒ ꯑꯩꯒꯤ ꯑꯥ ꯀꯩꯅꯣ ꯑꯥ ꯚꯤꯌ꯭ꯋꯔꯁꯤꯡ ꯑꯩ ꯑꯩꯒꯤ ꯀꯣꯟꯇꯦꯛ ꯀꯣꯟꯇꯦꯛꯁꯤꯡꯗꯣ ꯃꯤ
ꯎꯝ ꯎꯝ ꯎꯝ
ꯑꯥꯔꯖꯦꯟꯇꯤꯅꯥ ꯌꯥꯝꯃꯦꯕ ꯑꯗꯨꯒꯤ ꯑꯌꯥ ꯁꯄꯤꯇꯥꯜꯁꯨ ꯌꯦꯡꯕ ꯌꯥꯗꯦ ꯑꯩꯗꯤ ꯁꯄꯤꯇꯥꯜꯁꯨ ꯑꯗꯨꯝ ꯁꯦꯂꯦꯛ ꯁꯦꯂꯦꯛ ꯇꯧꯔꯒ ꯍꯧꯖꯤꯛꯀꯥꯟꯗꯤ ꯌꯦꯡꯕꯅꯦ ꯔꯣꯅꯦꯜꯗꯣ ꯔꯣꯅꯦꯜꯗꯣꯕꯨ ꯐꯠꯇꯕ ꯋꯥꯁꯤꯡꯗꯣ ꯁꯄꯤꯇꯥꯜꯁꯇ ꯌꯥꯝ ꯌꯥꯝꯕꯒꯤꯀꯣ ꯑꯩꯗꯤ ꯁꯄꯤꯇꯥꯜ ꯁꯣ ꯂꯣꯏꯅꯃꯛ ꯂꯣꯏꯃꯒꯤ ꯁꯄꯤꯇꯥꯜꯁ ꯌꯦꯡꯗꯦ
ꯑꯣ ꯑꯣ ꯐꯔꯅꯦ ꯑꯗꯨ ꯑꯣꯏꯔꯗꯤ ꯑꯁ ꯑꯩꯗꯤ ꯈꯪꯗꯦꯗ ꯔꯣꯅꯥꯜꯗꯣꯒ ꯃꯦꯁꯤ ꯃꯔꯛꯇꯗꯤ ꯑꯩꯗꯤ ꯔꯣꯅꯥꯜꯗꯣꯁꯦ ꯀꯌꯥꯃꯨꯛꯇꯤ ꯄꯥꯝꯗꯦ ꯑꯗꯨ ꯑꯣꯏꯔꯁꯨ ꯎꯝ ꯍꯥꯏꯊꯤꯕꯗꯤ ꯑꯃꯨꯛ ꯐꯥꯎꯗꯤ ꯂꯩꯇ꯭ꯔꯤꯗ ꯍꯥꯏꯁꯨ ꯍꯥꯏꯅꯤꯡꯗꯦꯅꯤ ꯑꯗꯨꯝ ꯌꯦꯡꯕ ꯈꯛꯇꯪ ꯉꯥꯏꯔꯦ
ꯑꯩ ꯁꯨꯅꯦ ꯃꯦꯁꯤ ꯃꯦꯁꯤꯕꯨ ꯑꯗꯨꯝ ꯁꯄꯣꯔꯠꯁꯨ ꯇꯧꯗꯦ ꯑꯗꯨꯝ ꯊꯤꯕ ꯋꯥꯁꯤꯡꯁꯨ ꯍꯥꯏ ꯅꯤꯡꯗꯦ ꯑꯩꯁꯨ ꯑꯗꯣ ꯇꯧꯔꯁꯨ ꯑꯥ ꯑꯩ ꯑꯩꯉꯣꯟ ꯑꯩꯒꯤ ꯀꯟ ꯇꯦꯛ ꯂꯦꯁꯇ ꯂꯩꯕ ꯑꯥꯔꯖꯦꯟꯇꯤꯅꯥꯒꯤ ꯐꯦꯟꯁꯤꯡꯗꯣ ꯑꯩꯌꯥ
ꯎꯝ ꯎꯝ
ꯄꯥꯛꯄꯤꯅꯤꯡꯕꯅꯤ ꯑꯩꯗꯤ
ꯑꯩꯁꯨ ꯑꯥꯔꯖꯦꯟꯇꯤꯅꯥ ꯐꯦꯟꯅꯤꯀꯣ
ꯎꯝ ꯑꯩꯁꯨ ꯑꯥꯔꯖꯦꯟꯇꯤꯅꯥ ꯐꯦꯟꯅꯦ
ꯑꯩꯌꯥ
ꯎꯝ ꯐꯨꯅꯤꯡꯉꯁꯨ ꯐꯨꯅꯤꯡꯉꯁꯨ ꯎꯄꯥꯏ ꯀꯔꯤ ꯎꯄꯥꯏ ꯂꯩ ꯑꯦ ꯂꯥꯞꯅꯒꯔꯕꯅꯤꯅꯥꯀꯣ
ꯎꯄꯥꯏ ꯂꯩꯇꯦ
ꯎꯄꯥꯏ ꯂꯩꯇꯦ ꯄꯨꯡ ꯀꯌꯥꯗ ꯆꯥꯛ ꯆꯥꯒꯅꯤ
ꯈꯪꯗꯦ ꯇꯦꯟ ꯏꯂꯚꯦꯟꯒꯨꯝꯕꯗ ꯑꯗꯨꯝ ꯆꯥꯟꯕ ꯃꯥꯜꯂꯦ ꯆꯥꯛ ꯊꯣꯡꯕ ꯂꯣꯏꯔꯗꯤ ꯂꯣꯏꯕ ꯃꯇꯝ ꯃꯇꯝꯗ ꯑꯗꯨꯝ ꯆꯥꯒꯅꯤ
ꯑꯣ ꯊꯣꯡꯕꯗꯤ ꯊꯣꯡꯗ꯭ꯔꯤꯀꯣ
ꯍꯣꯏ ꯊꯣꯡꯗ꯭ꯔꯤꯌꯦ ꯊꯣꯡꯗ꯭ꯔꯤꯌꯦ ꯍꯧꯗ꯭ꯔꯤꯕ ꯃꯥꯏ ꯂꯥꯎꯖꯔꯗꯤ ꯋꯥꯒꯅꯤꯀꯣ ꯍꯥ
ꯀꯔꯤ ꯍꯥꯏꯕ ꯑꯃꯨꯛꯀ ꯑꯃꯨꯛꯀ ꯍꯥꯏꯕꯤꯔꯛꯎ
ꯑꯣ ꯅꯣꯏ ꯂꯧ ꯂꯧ ꯆꯠꯂꯗꯤ ꯐ ꯋꯥ
ꯎꯝ ꯑꯣ ꯑꯁ